ꯍꯜꯂꯣ
ꯀꯂꯤ ꯆ ꯇꯧꯗꯦ
ꯍꯧꯖꯤꯛꯀꯥꯟꯗꯤ ꯀꯔꯤ ꯀꯔꯤ ꯇꯧꯔꯒ ꯂꯩꯕ꯭ꯔꯣ
ꯀꯔꯤꯁꯨ ꯇꯧꯅꯤꯉꯥꯏ ꯂꯩꯇꯦ ꯀꯔꯤ ꯇꯧꯔꯒ ꯂꯩꯕ꯭ꯔꯣ
ꯑꯩꯗꯤ ꯗ꯭ꯌꯨꯇꯤ ꯆꯠꯂꯦ ꯍꯜꯂꯛꯑꯦ ꯀꯔꯤ ꯌꯦꯟꯁꯥꯡ ꯆꯥꯔꯒꯦ ꯉꯁꯤꯒꯤ
ꯑꯣꯛꯁꯥ ꯅꯪꯗꯤ
ꯑꯣꯏꯗꯤ ꯃꯥꯏꯔꯦꯟꯒ ꯃꯥꯏꯔꯦꯟꯒ ꯀꯪꯉꯧꯒ
ꯑꯈꯣꯏꯗꯤ ꯍꯧꯖꯤꯛ ꯑꯃꯨꯛꯀ ꯍꯣꯏ ꯍꯜꯂꯛꯈ꯭ꯔꯦ ꯉꯥꯅꯨ ꯑꯃꯨꯛ ꯆꯥꯔꯅꯤ ꯍꯧꯖꯤꯛ
ꯎꯝ ꯆꯥꯔꯣ ꯅꯣꯏ ꯈꯠ ꯆꯥꯔꯒ ꯂꯩꯔꯣꯀꯣ ꯑꯣ
ꯉꯥꯅꯨ ꯑꯃꯁꯨ ꯉꯁꯥꯏ ꯌꯣꯟꯈ꯭ꯔꯦ ꯈꯔ ꯈꯛ ꯉꯥꯏꯈ꯭ꯔꯦ ꯑꯩ ꯂꯩꯔꯤꯉꯩꯗ ꯂꯣꯏ ꯆꯠꯊꯣꯛꯈ꯭ꯔꯒꯦ
ꯎꯝ ꯑꯩꯒꯤ ꯕꯥꯔꯗꯦꯗ ꯉꯥꯅꯨ ꯑꯅꯤ
ꯎꯝ ꯑꯩ ꯄꯨꯛ ꯃꯅꯨꯡꯗ ꯍꯥꯞꯂꯒ ꯄꯨꯔꯛꯀꯦ
ꯗ ꯏꯃꯥꯒ ꯍꯥꯏꯅꯈ꯭ꯔꯦ
ꯑꯩꯗꯤ ꯗꯦꯠ ꯗꯦꯠ ꯇ꯭ꯋꯦꯟꯇꯤ ꯑꯩꯠ ꯇ ꯑꯃꯨꯛꯀ ꯑꯁꯥꯝ ꯆꯠꯈ꯭ꯔꯅꯤ
ꯀꯔꯤ ꯇꯧꯕ
ꯏꯟꯇ꯭ꯔꯟ
ꯏꯁ ꯑꯁꯥꯝꯗ ꯀꯔꯤ ꯏꯟꯇ꯭ꯔꯟ
ꯐꯤꯞꯇꯤꯟ ꯗꯦꯁ ꯂꯥꯛꯑꯣꯍꯥꯏ ꯔꯣꯌꯜ ꯒꫭ ꯕꯜ ꯌꯨꯅꯤꯕꯔꯁꯤꯇꯤꯗ
ꯐ꯭ꯔꯤꯔꯣ
ꯀꯗꯥꯏꯗꯒꯤꯅꯣ ꯔꯦꯖꯤꯁꯇ꯭ꯔꯦꯁꯟ ꯂꯤꯁꯤꯡ ꯑꯅꯤ ꯍꯥꯏꯌꯦ꯫
ꯑꯗꯣ ꯆꯥꯕ ꯊꯛꯄꯗꯤ ꯐ꯭ꯔꯤꯔꯕ꯫
ꯃꯥꯜꯂꯦ ꯑꯗꯨꯗꯤ ꯃꯣꯏꯅ ꯄꯤꯅꯦ ꯃꯥꯜꯂꯦ꯫
ꯑꯁꯥꯝꯗ ꯀꯔꯤꯅ ꯆꯠꯇꯣꯏꯕ ꯇ꯭ꯔꯦꯟ
ꯕꯁ ꯅꯍꯥꯟꯁꯨ ꯕꯁꯅ ꯆꯠꯂꯦ ꯅꯨꯃꯤꯠ ꯑꯃ ꯇ꯭ꯋꯦꯟꯇꯤ ꯐꯣꯔ ꯑꯥꯋꯥꯔꯁ ꯑꯦꯛꯖꯦꯛꯇ ꯌꯧꯋꯦ꯫
ꯆꯠꯅꯤꯡꯗꯦꯗ ꯑꯁꯥꯝꯗꯤ ꯄꯥꯎꯅꯩ ꯂꯨꯟ ꯈꯣꯏꯗꯤ ꯂꯥꯛꯑꯕꯣ꯫
ꯉꯔꯥꯡ ꯍꯜꯂꯛꯑꯦ꯫
ꯇꯣꯂꯣꯞ ꯆꯥꯔꯝꯃꯅꯤ꯫ ꯑꯆꯥꯄꯣꯠ ꯂꯩꯍꯜꯂꯣ꯫
ꯎꯝ ꯑꯁꯤꯗ ꯃꯄꯥ ꯃꯃꯥꯒꯤ ꯄꯩꯁꯥꯕꯨ ꯁꯤꯡꯕꯤꯒꯦꯔꯥ ꯃꯥꯒꯤ ꯀꯤꯩꯅꯣ ꯇꯧꯒꯦꯔꯥ ꯒ꯭ꯌꯥꯟ ꯇꯥꯗꯕ ꯀꯥꯟꯁꯤꯗ ꯀꯔꯤ ꯆꯥꯄꯣꯠ꯫
ꯄꯩꯁꯥꯅꯣ
ꯀꯅꯥꯅ ꯈꯪ
ꯃꯥꯗꯤ ꯊꯥꯗ ꯇꯣꯂꯣꯞ ꯀꯌꯥ ꯐꯪꯕ꯭ꯔꯣ
ꯂꯤꯁꯤꯡ ꯀꯨꯟꯒꯨꯝꯕ ꯍꯥꯏꯌꯦ꯫
ꯂꯥꯁꯤꯡ ꯀꯨꯟ ꯈꯛ
ꯎꯝ
ꯑꯁ
ꯍꯧꯖꯤꯛ ꯄꯟꯖꯥꯕꯇ ꯇꯥꯏ ꯍꯥꯏ ꯑꯃꯨꯛꯀ ꯆꯠꯈ꯭ꯔꯅꯤ ꯑꯥꯐꯇꯔ ꯐꯤꯐꯇꯤꯟ ꯗꯦꯖ꯫
ꯑꯗꯨꯗꯤ ꯑꯁ ꯑꯗꯨꯗꯤ ꯊꯣꯔꯛꯇ꯭ꯔꯁꯨ ꯌꯥꯔꯕꯖꯥꯠꯅꯤ꯫
ꯉꯥꯏꯍꯥꯛꯀꯤ ꯁꯨꯇꯤ ꯄꯤꯕꯅꯦ ꯃꯥꯒꯤ ꯏꯃꯨꯡ ꯈꯣꯏꯒ ꯎꯍꯟꯅꯅꯤꯡꯉꯥꯏ ꯄꯩꯁꯥ ꯇꯤꯡꯅꯕꯅꯦ꯫
ꯅꯪꯁꯨ ꯏꯟꯇꯔꯟꯗꯣ ꯆꯠꯂꯅꯨ ꯄꯩꯁꯥ ꯇꯤꯡꯅꯕꯅꯦ꯫
ꯆꯠꯇ꯭ꯔꯗꯤ ꯃꯥꯔꯛꯇꯤ ꯐꯪꯔꯣꯏ꯫
ꯑꯁ
ꯅ ꯑꯁꯤ ꯑꯁꯤ ꯆꯠꯇ꯭ꯔꯗꯤ ꯆꯍꯤ ꯑꯃꯈꯛ ꯉꯥꯏꯈ꯭ꯔꯦ ꯑꯁꯤ ꯆꯠꯇ꯭ꯔꯗꯤ ꯀꯗꯥꯏꯗꯒꯤ ꯒ꯭ꯔꯦꯖꯨꯋꯦꯁꯟ ꯀꯔꯝꯃꯥꯏꯅ ꯂꯣꯏꯁꯤꯟꯒꯦꯔꯣ꯫
ꯂꯣꯏꯁꯤꯟꯗꯣꯏꯅꯦ ꯑꯩꯈꯣꯏꯁꯦ ꯂꯣꯏꯁꯤꯜꯂꯁꯤꯗꯤ ꯆꯠꯇꯕꯤꯗ꯫
ꯅꯣꯏꯅ ꯒꯣꯚꯔꯃꯦꯟꯒꯤ ꯑꯩꯒꯤꯒ ꯃꯥꯟꯅꯕ ꯌꯥꯒ ꯌꯥꯕ꯭ꯔꯥ ꯑꯁꯤ ꯆꯠꯂꯒ ꯁꯣꯔꯣꯖꯤꯅꯤ ꯃꯥꯔꯀꯦꯠꯇ ꯀꯣꯏꯔꯨ ꯑꯒꯅꯤ
ꯎꯝ ꯁꯣꯔꯣꯖꯤꯅꯤꯒꯤ ꯑꯥ ꯅꯛꯀ꯭ꯂꯤ ꯃꯥꯟꯅꯕ ꯄꯣꯠ ꯆꯩꯁꯤꯡꯗꯣ꯫
ꯑꯁꯤꯗ ꯄꯨꯔꯛꯑꯒ ꯑꯁꯤꯗ ꯌꯣꯟꯒꯅꯤ ꯌꯥꯝ ꯋꯥꯕꯒꯤ ꯇꯥꯏꯞꯇ꯫
ꯎꯝ ꯍꯨꯝ ꯀꯅꯥꯅ ꯂꯩꯕꯤꯗꯣꯏꯕ꯫
ꯅꯪ ꯅꯪꯒꯨꯝꯕ
ꯁ꯭ꯀꯥꯔꯠꯀꯣ ꯄꯨꯔꯛꯄ꯭ꯔꯥ
ꯍꯣꯏ ꯑꯩ ꯉꯥꯏꯍꯥꯛ ꯈꯔ ꯂꯩꯔꯒ ꯏꯝꯐꯥꯜ ꯂꯥꯛꯀꯅꯤ
ꯀꯔꯝ ꯀꯥꯟꯗ
ꯄꯥꯟ ꯁꯤ ꯆꯠꯇ꯭ꯔꯤꯉꯩꯗ ꯄꯥꯟ ꯀꯥꯔꯗꯁꯨ ꯁꯦꯝꯍꯟꯈꯤꯒꯅꯤ ꯑꯩꯒꯤ ꯕꯦꯡꯗꯁꯨ ꯊꯕꯛ ꯇꯧꯅꯤꯡꯉꯥꯏ ꯂꯩꯌꯦ ꯑꯗꯨꯒ ꯑꯩꯒꯤ ꯃꯥꯏꯒꯤ ꯁꯤꯁꯨ ꯂꯧꯊꯣꯛꯍꯟꯈꯤꯒꯦ ꯅꯪ ꯏꯝꯐꯥꯜꯗ ꯏꯔꯤꯉ ꯑꯩꯗ
ꯁꯦꯡꯉꯅꯤ ꯃꯤꯅ ꯆꯍꯤ ꯆꯨꯞꯄ ꯂꯦꯖꯔ ꯇꯧꯔꯁꯨ ꯌꯥꯗꯦ ꯅꯪꯒꯤ ꯊꯥ ꯑꯃꯗ ꯑꯃꯨꯔꯛ ꯇꯧꯔꯒ ꯌꯥꯁꯨ ꯌꯥꯔꯣꯏ ꯏꯗ ꯁꯟ ꯀ꯭ꯔꯤꯝꯗꯣ ꯐꯖꯅ ꯐꯖꯅ ꯇꯩꯌꯦꯕ ꯃꯊꯪ ꯃꯊꯪ ꯅ ꯃꯥꯏꯗꯣ ꯂꯣꯏꯅ
ꯑꯗꯨ ꯀꯔꯤ ꯇꯩꯅꯤꯡꯉꯥꯏꯔꯁꯨ ꯈꯪꯗꯦ ꯈꯔ ꯑꯩꯒꯤ ꯑꯦꯄꯣꯏꯟꯃꯦꯟ ꯈꯔ ꯂꯧꯕꯤꯔꯝꯃꯣ ꯑꯩ ꯂꯥꯛꯄ ꯀꯥꯟꯗ ꯗꯥꯏꯔꯦꯛ
ꯎꯝ ꯅꯁꯥ ꯊꯥ ꯌꯥꯎꯗꯕꯤꯗ ꯀꯔꯤ ꯑꯦꯄꯣꯏꯟꯃꯦꯟ
ꯅꯪ ꯈꯔ ꯇꯤꯛꯀꯦꯠ ꯂꯧꯕꯤꯔꯝꯃꯣ
ꯃꯣꯏꯅ ꯗꯦꯠ ꯍꯥꯏꯔꯛꯀꯅꯤ ꯁꯤ ꯅꯨꯃꯤꯠꯇ ꯃꯤ ꯃꯤꯁꯨ ꯀ꯭ꯌꯨꯗꯅ ꯂꯩꯔꯤꯁꯦ ꯁꯤ ꯅꯨꯃꯤꯠꯇ ꯂꯥꯛꯑꯣꯒ ꯍꯥꯏꯔꯛ
ꯎ ꯅꯪ ꯑꯩ ꯁꯥꯔꯒ ꯈꯔ ꯌꯦꯡꯕꯤꯔꯝꯃꯣ
ꯎꯝ
ꯅꯪ ꯅꯪꯒꯤ ꯉꯥꯅꯨ ꯄꯨꯕꯤꯔꯛꯀꯦ ꯑꯗꯨꯏ ꯇꯧꯕꯤꯔꯝꯃ꯭ꯔꯗꯤ
ꯌꯥꯔꯦ ꯑꯩꯗꯤ ꯉꯥꯅꯨꯒꯤ ꯃꯃꯜ ꯑꯣꯏꯅ ꯂꯤꯁꯤꯡ ꯃꯉꯥ ꯄꯤꯔꯛꯑꯣ ꯍꯥꯏꯕ
ꯎꯝ ꯎꯝ ꯎꯝ ꯅꯃꯪꯗ
ꯌꯦꯁ ꯊꯥꯏ ꯈꯔ ꯃꯅꯤ ꯏꯃꯅ
ꯅꯃꯥꯡꯗ ꯑꯩ ꯍꯧꯖꯤꯛ ꯒꯨꯍꯥꯇꯤ ꯆꯠꯅꯤꯡꯉꯥꯏ ꯑꯁꯥꯝ ꯆꯠꯅꯤꯡꯉꯥꯏ ꯍꯧꯖꯤꯛ ꯔꯦꯖꯤꯁꯇ꯭ꯔꯦꯁꯟ ꯇꯧꯅꯤꯡꯉꯥꯏ ꯎꯝ ꯑꯩ ꯂꯦꯞꯇꯣꯞꯁꯨ ꯂꯩꯈꯤꯒꯅꯤ ꯎꯝ ꯅꯪꯒꯤ
ꯀꯔꯤ ꯀꯔꯤꯒꯤ ꯂꯦꯠꯇꯣ ꯂꯦꯞꯠꯇꯣ ꯣ ꯅꯝ ꯗꯔꯌꯥ
ꯍꯣꯏꯅꯦ ꯅ ꯃꯥꯥꯏꯗ ꯅꯝ
ꯅꯪꯒꯤ ꯑ ꯐꯣꯟꯟꯗꯨꯣ ꯗꯣꯏꯣꯌꯣ ꯊꯣꯛꯑꯣ ꯑꯗꯨꯒ ꯑꯗꯨ ꯑꯣꯏꯅ ꯂꯩꯕ ꯂꯦꯞꯇꯣꯞ ꯑꯣꯏꯅ ꯀꯥꯟꯅꯕ ꯄꯣꯠꯁꯤ ꯂꯩꯒꯦ ꯍꯥꯏꯗ꯭ꯔꯒ
ꯕꯔꯗꯦ ꯒꯤꯐꯠꯅꯦ ꯂꯦꯞꯇꯣꯞ ꯅꯪ ꯈꯪꯗꯦ ꯑꯩꯈꯣꯏꯗꯤ ꯀꯔꯤꯁꯨ ꯅꯤꯗ꯭ꯔꯦ ꯑꯩꯈꯣꯏꯗꯤ ꯑꯉꯥꯡ ꯅꯠꯇ꯭ꯔꯕꯅꯤꯅ ꯣ
ꯂꯩꯣꯣ ꯂꯩꯥꯏ ꯏꯔꯣ ꯑꯗꯨꯒ ꯂꯦꯞꯇꯣꯞꯇꯣ ꯌꯦꯡꯉꯒ ꯂ ꯄꯨꯕꯨꯛ ꯊꯟꯕ꯭ꯔꯥ
ꯍꯣꯏ ꯍꯣꯏ ꯑꯩꯈꯣꯏꯗꯤ ꯑꯉꯥꯡ ꯅꯠꯇ꯭ꯔꯕꯅꯤꯅꯀꯣ ꯅꯪꯅ ꯑꯗꯨꯗ ꯆꯍꯤ ꯑꯥ ꯌꯧꯈ꯭ꯔꯦ ꯕꯔꯠꯗꯦ ꯕꯔꯗꯦ ꯍꯥꯏꯔ ꯂꯩꯔꯤ ꯑꯩꯈꯣꯏꯗꯤ ꯑꯉꯥꯡ ꯅꯠꯇ꯭ꯔꯕꯅꯤꯅ ꯑꯉꯥꯡ ꯅꯠꯇ꯭ꯔꯕꯅꯤꯅ ꯄꯥꯝꯗ꯭ꯔꯦ ꯀꯦ ꯍꯥꯏꯥꯏꯅꯤꯉꯥꯏꯒ
ꯑꯩꯈꯣꯏꯗꯤ ꯒꯥꯎꯟꯒ ꯁꯦꯠꯂꯒ ꯀꯦꯛꯀꯁꯦ ꯄꯔꯦ ꯡꯗ ꯊꯝꯃꯅꯤ ꯑꯗꯨꯒ ꯁꯥ ꯊꯣꯡꯉꯅꯤ ꯑꯗꯨꯒ ꯖꯒꯣꯏ ꯖꯒꯣꯏ ꯁꯥꯍꯜꯂꯒ ꯀꯦꯛ ꯈꯥꯏꯗꯣꯏꯅꯦ
ꯍ
ꯍꯣꯏ ꯑꯩꯒꯤ ꯖꯨꯅꯤꯌꯔ ꯃꯌꯥꯝ ꯂꯩꯔꯤꯁꯦ ꯐꯕꯤꯔꯣ
ꯏꯕꯣꯕꯤ ꯃꯆꯥ ꯅꯨꯄꯤꯅꯤꯅꯀꯣ ꯅꯪꯗꯤ
ꯍꯣꯏ
ꯇꯧꯒ ꯇꯕꯅꯤ ꯍꯣꯏ ꯍꯣꯏ ꯍꯅꯨ ꯊꯪꯁꯤꯗ ꯉ ꯑ ꯍꯣꯏ ꯍꯣꯏ
ꯁꯦ ꯆꯍꯤ ꯀꯌꯥ ꯁꯨꯔꯕꯔꯣ ꯆꯍꯤ ꯁꯤꯡꯕꯒꯤ ꯆꯍꯤ ꯇꯪꯈꯥꯏ ꯌꯧꯁꯤꯜꯂꯑꯕꯅꯦ
ꯅꯪ ꯗꯦꯠ ꯑꯣꯐ ꯕꯥꯔꯠ ꯑꯗꯨꯗꯥꯋꯥꯏꯒꯤꯗꯣ ꯇꯨ ꯊꯥꯎꯖꯟ ꯐꯥꯏꯚ ꯅꯠꯇ꯭ꯔꯣ
ꯏ ꯀꯅꯥꯅ ꯍꯥꯏꯕ
ꯐꯥꯏꯚ ꯔ ꯊ꯭ꯔꯤ ꯔ ꯇꯧꯑꯣ ꯇꯧ ꯑꯩꯉꯣꯟꯗꯩ ꯑꯉꯥꯡ ꯑꯣꯏꯔꯤ ꯅꯪ ꯇꯧ
ꯑꯣ ꯅꯪꯒꯤ ꯑꯥꯏꯐꯣꯟꯗꯣ ꯑꯝꯇ ꯋꯥꯏꯔꯝꯒꯦ
ꯍꯣꯏ ꯋꯥꯌꯣ- ꯋꯥꯌꯣ
ꯅꯪ ꯂꯥꯛꯄ ꯀꯥꯟꯗ ꯊꯜꯂꯝꯈ꯭ꯔꯣ ꯅꯪꯒꯤ ꯑꯃꯗꯣ ꯄꯨꯔ ꯆꯠꯈ꯭ꯔꯣ
ꯋꯥꯏꯌꯣ- ꯋꯥꯏꯌꯣ ꯅꯪꯒꯤ ꯂꯤꯁꯤꯡ ꯃꯉꯥꯗꯨꯅ ꯂꯩꯕ ꯆꯠꯂꯣ
ꯀꯔꯤ
ꯂꯤꯁꯤꯡ ꯅꯪꯒꯤ ꯂꯤꯁꯤꯡ ꯃꯉꯥꯗꯨꯅ ꯑꯥꯏ ꯐꯣꯟ ꯂꯩꯔꯨꯑꯣꯕ
ꯑꯩꯈꯣꯏꯗꯤ ꯑꯥꯏꯐꯣꯟꯁꯦ ꯅꯣꯏꯒꯤꯒꯨꯝꯕ ꯄꯥꯝꯗꯦꯕ ꯑꯩꯈꯣꯏꯅ
ꯅꯪꯒꯤꯁꯦ ꯇ꯭ꯋꯦꯟꯇꯤ ꯑꯥꯏꯐꯣꯟ ꯇ꯭ꯋꯦꯟꯇꯤ ꯊꯣꯛ ꯀꯟꯗ ꯂꯩꯒꯦꯁꯤꯔꯣ
ꯑꯩꯈꯣꯏꯒꯤꯗꯤꯅꯦ ꯄ꯭ꯔꯣ ꯃꯦꯛꯁ ꯂꯩꯒꯗꯕ ꯅꯣꯏꯒꯤ- ꯅꯣꯏꯒꯤ ꯑꯥ ꯃꯈꯥꯗ ꯂꯩꯕ
ꯂꯩꯔꯣ -ꯂꯩꯔꯣ ꯂꯩꯔꯣ -ꯂꯩꯔꯣ
ꯇꯥꯊꯣꯛꯀꯗꯕ ꯑꯥꯏꯐꯣꯟꯗꯨꯅꯦ ꯑꯩꯅ ꯂꯧꯗꯣꯏ
ꯍꯣꯏ -ꯍꯣꯏ- ꯍꯣꯏ ꯉꯥꯏꯔꯤ
ꯑꯗꯨ ꯉꯥꯏꯔ
ꯉꯥꯏꯔꯁꯦ
ꯀꯝꯄꯅꯤꯅ ꯂꯥꯁꯇ ꯁꯤꯅ ꯂꯥꯁ ꯑꯣꯏꯔꯦ ꯑꯥꯏꯐꯣꯟ ꯁꯤꯅ ꯂꯥꯁ ꯊꯦꯝꯕꯅꯦ ꯍꯥꯏꯕ ꯑꯥꯏꯐꯣꯟꯗꯣ ꯂꯩꯒꯅꯤ
ꯍꯣꯏꯅꯦ
ꯅꯣꯏꯒꯤ ꯑꯥꯏꯐꯣꯟꯗꯨꯗꯤ ꯆꯠꯅꯗ꯭ꯔꯦꯕ
ꯃꯃꯤꯠ ꯇꯔꯥ ꯄꯥꯟꯕ ꯀꯣ ꯍꯣꯏ
ꯑꯩꯒꯤ ꯊꯣꯔꯛꯄ ꯀꯥꯟꯗꯗꯤ ꯅꯣꯏꯒꯤꯗꯨꯗꯤ ꯑꯥ ꯐ꯭ꯔꯤꯗ ꯃꯤꯅ ꯂꯣꯏꯅ ꯄꯤꯈ꯭ꯔꯅꯤꯕ
ꯍꯣꯏꯅꯦ ꯂꯩꯔꯣ ꯂꯩꯔꯣ
ꯎꯄꯥꯏ ꯂꯩꯇꯦ ꯍꯦ
ꯍꯣꯏ ꯍꯣꯏ ꯍꯣꯏ ꯍꯣꯏ ꯉꯥꯏ ꯉꯥꯏꯕ ꯇꯥꯔꯦ ꯑꯩ ꯁꯤꯗ ꯗꯔꯤꯉꯩꯗ ꯂꯩ ꯌꯣꯀꯣ
ꯍꯣ ꯀꯨꯏꯗ꯭ꯔꯦ ꯀꯨꯏꯗ꯭ꯔꯦ ꯂꯩꯔꯅꯤ
ꯍꯣꯏ ꯍꯣꯏ ꯍꯣꯏ
ꯑꯩꯈꯣꯏꯗꯤ ꯇꯧꯒꯗꯕ ꯌꯥꯝ
ꯐ ꯇꯋꯣ ꯇꯧꯋꯣ ꯍꯣꯏꯅꯦ ꯌꯦꯡꯕ ꯇꯥꯔꯦ ꯌꯦꯡꯕ ꯇꯥꯔꯦ ꯂꯩꯔꯣ ꯅꯪ ꯅꯪꯒꯤ ꯍꯣꯏ ꯅꯪꯒꯤ ꯉꯥꯅꯨ ꯉꯥꯅꯨ ꯁꯤꯗꯒꯀꯣ ꯎ ꯒ ꯈꯥꯏꯔꯒ ꯇꯧꯔꯣ
ꯉꯥꯅꯨ ꯉꯥꯅꯨꯗꯣ ꯆꯥꯔꯔꯣꯏ ꯉꯥꯅꯨꯒꯤ ꯃꯃꯜ ꯑꯣꯏꯅ ꯄꯤꯔꯛꯑꯣ ꯍꯥꯏꯕꯅꯦ
ꯍꯅꯦ ꯍꯣꯏꯅꯦ ꯏꯄꯥꯗ ꯀꯣꯜ ꯇꯧꯔꯒ ꯍꯥꯏꯌꯣ ꯑꯁꯤꯗ ꯂꯨꯄꯥ ꯇꯔꯥꯐꯥꯎ ꯄꯤꯅꯦ ꯂꯤꯛꯄ ꯀꯥꯟꯁꯤꯗ ꯎꯝ ꯅꯪꯒꯤ ꯂꯤꯁꯤꯡ ꯁꯤꯃꯥꯗ ꯍꯣꯏ
ꯇꯣꯞ ꯇꯣ ꯂꯤꯁꯤꯡ ꯄꯨꯝ ꯄꯤꯕ ꯂꯥꯏꯦ ꯍꯥꯏꯥꯏ
ꯑꯗꯨ ꯑꯩꯗꯤ ꯁꯦꯀꯦꯟ ꯂꯧꯒꯅꯤ ꯂꯧꯔꯁꯨ
ꯀꯅꯥꯗꯒꯤ ꯂꯧꯗꯣꯏꯕ
ꯑꯩꯈꯣꯏꯗꯤ ꯃꯦꯛꯕꯨꯛ ꯂꯧꯒꯅꯤ ꯀꯔꯤꯔꯣ ꯄꯥꯏꯅꯤ ꯍꯥꯏꯔꯁꯨ
ꯋꯥꯎ ꯋꯥ ꯁꯤ ꯑꯦꯝꯒꯤ ꯃꯆꯥ
ꯍꯗꯤ
ꯄ꯭ꯔꯥꯏꯝ ꯃꯤꯅꯤꯁꯇꯔꯒꯤ ꯃꯆ
ꯃꯣꯗꯤꯒꯤ ꯃꯆꯥꯅꯦ
ꯄ꯭ꯔꯥꯏꯝ ꯃꯤꯅꯤꯁꯇꯔ ꯅꯣꯏ ꯕꯕꯥꯗꯣ ꯄ꯭ꯔꯥꯏꯝ ꯃꯤꯅꯤꯁꯇꯔꯅꯤꯅ
ꯍꯣꯏꯅꯦ
ꯎꯝ ꯎ ꯄꯥꯏꯔꯥꯏꯇ ꯍꯦ
ꯎꯄꯥꯏ ꯂꯩꯇ